ꯍꯜꯂꯣ
ꯀꯩꯗꯧꯔꯝꯃꯤꯅꯣ
ꯁꯨꯝ ꯅꯣꯡ ꯇꯥꯔꯛꯀꯗꯧꯔꯦꯅꯥ ꯐꯤ ꯂꯧꯁꯜꯂꯝꯕꯅꯤ
ꯎꯝ
ꯅꯣꯡꯖ‌ꯦ ꯇꯥꯒꯦ ꯇꯥꯒꯦ ꯇꯧꯔ ꯁꯨꯡꯇꯥ ꯇꯥꯗ ꯂꯩꯔ‌ꯦ
ꯈꯪꯗꯦ ꯍꯧꯖꯤꯛꯀꯤꯗꯨꯖꯨ ꯄꯗ꯭ꯔꯠ ꯐꯗ꯭ꯔꯠ ꯇꯧꯔꯛꯑꯦꯅ ꯅꯣꯡ ꯃꯇꯨꯝ ꯆꯥꯎꯅ ꯇꯥꯔꯛꯑꯦꯅ ꯊꯣꯛꯑ ꯂꯧꯁꯤꯜꯂꯤꯅꯦ ꯑꯗꯨꯒ ꯑꯃꯨꯛ ꯉꯥꯟꯊꯣꯔꯛꯄꯩ ꯇꯥꯏꯞ ꯇꯧꯔꯛꯑꯦ ꯇꯥꯗ‌ꯣꯏꯔꯤꯕ ꯇꯥꯔꯣꯏ ꯗ‌ꯣꯏꯕ ꯈꯪꯗꯦ ꯃꯪꯕꯨꯗꯤ ꯃꯪꯉꯤꯌꯦ ꯈꯔ ꯃꯄꯩ ꯑꯃ ꯂꯥꯛꯏꯌꯦ
ꯎꯝ ꯑꯗꯨꯗꯤ ꯂꯧ ꯏꯁꯤꯡꯖꯨ ꯇꯧꯒꯗꯕꯗꯣ ꯅꯣꯡꯖ‌ꯦ ꯇꯥꯗꯗꯅ ꯇꯧꯗꯨꯅ ꯂꯩꯔ‌ꯦꯅ‌ꯦ
ꯑꯩꯈꯣꯏꯒꯤ ꯂꯧꯗꯤ ꯍꯨꯟꯒꯔꯦ ꯀꯩꯕ ꯃꯣꯏꯒꯤ ꯄꯥꯃꯦꯟ ꯇꯧꯕꯗꯣ
ꯎꯝ
ꯑꯗꯨꯗꯨꯒ ꯈꯔ ꯈꯔ ꯑꯃꯅꯅꯦ ꯍꯥꯏꯕ꯭ꯔꯤꯠ ꯁꯦꯕꯥ ꯍꯥꯏꯗꯥꯔꯥ ꯀꯩ ꯍꯥꯏꯒꯦ ꯃꯃꯤꯡꯗꯨꯕꯨ ꯀꯥꯎꯔꯦꯅ‌ꯦ ꯍꯥꯏꯕ꯭ꯔꯤꯠꯇꯨꯕ‌ꯣ ꯑꯗꯨꯗ‌ꯣ ꯎꯝ ꯄꯦꯛꯀꯦꯠ ꯑꯍꯨꯝ ꯃꯔꯤ ꯂꯧꯔꯒ ꯃꯣꯏ ꯄꯣꯠ ꯆꯥꯔ ꯍꯟꯕꯩ ꯇꯥꯏꯞꯇ ꯍꯨꯜꯂ‌ꯦꯕ ꯐꯧꯗ‌ꯣ ꯑꯗꯨ ꯈꯔ ꯍꯨꯟꯒ꯭ꯔꯦ ꯎꯝ
ꯎꯝ
ꯑꯗꯨꯒ ꯁꯪꯉꯝ ꯑꯃꯅꯅꯦ ꯄꯥꯃꯦꯟ ꯍꯨꯟꯕ
ꯑꯣ
ꯀꯩꯗꯧꯑꯦꯕ ꯎꯝ
ꯑꯩꯈꯣꯏꯖꯨ ꯏꯪꯈꯣꯜꯅꯦ
ꯎꯝ
ꯀꯩꯅꯣ ꯇꯧꯔꯦ ꯂꯧꯍꯣꯟ ꯐꯩꯗꯣꯝ ꯑꯃ ꯍꯨꯜꯂꯦ
ꯎꯝ
ꯂꯧꯕꯨꯛꯇꯅ ꯀꯩꯅꯣ ꯑꯃ ꯍꯨꯟ ꯂꯧꯍꯣꯟ ꯈꯔ ꯑꯗꯨꯃꯥꯏꯅ ꯅꯣꯡꯖ‌ꯦ ꯇꯥꯔꯛꯑꯒ ꯊꯥꯕ ꯌꯥꯅꯕ
ꯎꯝ
ꯇꯥꯔꯛꯇꯕꯖꯤꯗ ꯀꯣꯛꯀ ꯉꯥꯎꯔꯦ
ꯀꯔꯤꯒꯤꯅꯣꯕ ꯅꯪꯅ ꯍ‌ꯦꯍꯦꯛ ꯂꯧ ꯍꯤꯡꯒꯣꯟꯗ ꯐꯩꯗꯣꯝ ꯍꯥꯏꯔꯤꯖ‌ꯦ ꯍꯤꯡꯒꯣꯟꯗ ꯇꯧꯔꯤꯗꯨꯗꯤ ꯆꯨꯔꯤ ꯆꯨꯔꯤ ꯍꯥꯏꯒꯗꯕꯅꯤ ꯆꯨꯔꯤ ꯑꯃ ꯍꯥꯏꯒꯗꯕꯅꯤ
ꯆꯨꯔꯤ ꯍꯥꯏꯅꯗ‌ꯦꯅꯦ ꯍꯤꯡꯒꯣꯟꯗꯤ
ꯑꯁꯥꯡꯕ ꯍꯤꯡꯒꯣꯟꯗꯨꯒꯤ ꯄꯣꯠ ꯊꯥꯅꯕ ꯈꯣꯀꯠꯂꯤꯕ ꯑꯁꯥꯡꯕꯗꯣ ꯆꯨꯔꯤ ꯀꯧꯋ‌ꯦ ꯐꯩꯗꯣꯝ ꯍꯥꯏꯔꯒꯅ ꯂꯧꯒꯤꯗ ꯕꯣꯛꯁ ꯆꯜꯂ ꯆꯜꯂꯒ ꯀꯥꯈꯟ ꯀꯥꯈꯟ ꯂꯩꯕꯗꯣ ꯑꯗꯣ ꯐꯩꯗꯣꯡ ꯀꯧꯋ‌ꯦ
ꯑꯗꯣ ꯑꯩꯈꯣꯏꯗꯤ
ꯃꯤꯠꯇꯩꯔꯣꯟ ꯃꯤꯠꯇꯩꯔꯣꯟ ꯑꯃ ꯏꯁꯣꯏ ꯁꯣꯏꯔꯤꯌ‌ꯦ ꯎꯝ
ꯃꯤꯇꯩꯩꯔꯣꯟꯒꯤ ꯋꯥ ꯅꯠꯇꯕ ꯃꯤ ꯂꯩꯀꯥꯏꯒꯤ ꯆꯠꯅꯕꯤ ꯃꯐꯝꯗꯨꯒꯤ ꯆꯠꯅꯕꯤꯅꯤ ꯂꯧ ꯑꯩꯈꯣꯏ ꯍꯤꯡꯒꯣꯟꯖꯨ ꯀꯃꯥꯏ ꯇꯧꯒꯦꯗ ꯆꯨꯔꯤꯗꯨꯅꯅꯦ ꯀꯔꯤ ꯍꯥꯏꯅꯒꯦꯗ ꯍꯤꯡꯒꯣꯟꯒꯤ ꯑꯩꯈꯣꯏꯅ ꯀꯣꯠ ꯊꯥꯕꯒꯤ ꯃꯔꯛꯇ ꯆꯪꯕ ꯂꯝꯕꯦꯜ ꯂꯝꯕꯦꯜꯗꯣ ꯑꯗꯨꯗꯨꯅ ꯇꯨꯔꯤ ꯍꯥꯏꯅꯩꯌꯦꯕꯀꯣ ꯆꯨꯔꯤ ꯍꯪꯒꯣꯜꯒꯤ ꯆꯨꯔꯤ ꯅꯥꯄꯤ ꯐꯥꯜꯂꯨ ꯂꯥꯎ ꯀꯥꯏꯅ ꯀꯣ ꯍꯤꯡꯒꯣꯜꯒꯤ ꯆꯨꯔꯤ ꯇꯥꯈꯠꯄ ꯂꯥꯎ ꯀꯥꯏ ꯍꯥꯏꯗꯤ ꯂꯝꯕꯤ ꯐꯥꯠꯄ ꯑꯣꯏꯅ ꯈꯪꯅꯩꯌꯦꯕ ꯑꯗꯨꯒ ꯄꯣꯠ ꯊꯔꯤꯕꯝ
ꯑꯗꯨ ꯆꯨꯔꯤ ꯍꯥꯏꯗꯨꯗꯤ ꯆꯞ ꯃꯥꯟꯅꯩ ꯑꯗꯣ
ꯎꯝ ꯈꯪꯗꯦꯗ ꯑꯗꯨꯒ ꯀꯣꯕꯤ ꯆꯨꯔꯤ ꯑꯝ ꯊꯥꯔꯤꯒ ꯍꯥꯏꯗꯦꯗꯅ ꯀꯣꯕꯤ ꯀꯣꯕꯤ ꯐꯩꯗꯣꯝ ꯑꯝ ꯊꯥꯔꯤꯒ ꯍꯥꯏꯕꯗꯣ ꯑꯃꯥꯏꯅꯒ ꯍꯥꯏꯅꯩꯗꯅ
ꯑꯈꯣꯏꯒꯤꯕꯨꯗꯤ ꯑꯩꯅ ꯍꯥꯏꯁꯦ ꯆꯨꯔꯤ ꯆꯨꯔꯤ ꯈꯥꯏꯗꯣꯛꯄꯗꯣ ꯂꯩꯌꯦꯅ ꯆꯨꯔꯤ ꯆꯨꯔꯤ ꯈꯥꯏꯗꯣꯏꯗꯨꯒꯤ ꯕꯣꯛꯁ ꯑꯣꯏꯅ ꯀꯣꯏꯁꯟꯗ꯭ꯔꯣ
ꯎꯝ
ꯑꯗꯨꯗꯨꯅ ꯐꯩꯗꯣꯡ ꯀꯧꯋꯦ ꯍꯥꯏꯕ ꯈꯪꯕ꯭ꯔꯥ ꯂꯧꯔꯤ ꯁꯔ ꯁꯔ ꯕꯣꯛꯁ ꯕꯣꯛꯁ ꯀꯣꯏꯁꯜꯂꯤꯗꯅ ꯐꯩꯗꯣꯝ ꯃꯥꯟꯗꯨꯃꯥꯏ ꯍꯥꯏꯌꯦꯕ ꯑꯩꯈꯣꯏꯗꯤ
ꯁꯤꯔꯤꯖꯨ ꯍꯥꯏꯅꯩ ꯆꯨꯔꯤꯖꯨ ꯍꯥꯏꯅꯩ
ꯈꯣꯏꯗꯤꯠ
ꯁꯤꯔꯤ ꯇꯥꯈꯠꯄ ꯀꯥꯏꯅꯒꯀꯣ ꯍꯥꯏꯅꯩꯌꯦꯕ ꯈꯣꯏꯒꯤ ꯀꯩꯅꯣ ꯈꯣꯀꯠꯄꯗꯣ ꯂꯩꯕꯥꯛ ꯈꯣꯀꯠꯄꯗꯣ ꯅꯥꯄꯤꯒ ꯐꯥꯜꯂꯒ ꯆꯨꯔꯤ ꯇꯥꯈꯠꯄ ꯅꯠꯇ꯭ꯔꯒ ꯁꯤꯔꯤ ꯇꯥꯈꯠꯄ ꯃꯥꯏꯅ ꯍꯥꯏꯌꯦ
ꯈꯪꯗꯦ ꯑꯈꯣꯏꯗꯤ ꯍꯤꯒꯣꯟꯖꯨ ꯂꯞ ꯂꯝꯕꯤ ꯆꯠꯄꯗ ꯆꯨꯔꯤ ꯍꯥꯏ ꯂꯧꯕꯨꯛꯀꯤꯗꯨꯅ ꯂꯧꯔꯤ ꯍꯥꯏ ꯗꯨꯃꯥꯏꯅ ꯂꯩ
ꯑꯗꯨꯕꯨꯗꯤ ꯑꯗꯨꯝ ꯍꯥꯏꯗꯨꯅꯤ ꯂꯧꯔꯤꯑꯦꯅ ꯀꯔꯤꯅꯣꯅꯦ ꯁꯤꯕꯣ
ꯑꯣ ꯂꯧꯕꯨꯗꯤ ꯑꯗꯨꯝ ꯐꯩꯗꯣꯡꯅꯕꯨꯗꯤ ꯍꯥꯏꯅꯔꯦꯗꯅ
ꯎꯝ
ꯆꯥꯛ ꯏꯁꯤꯡ ꯆꯥꯔꯕꯣ
ꯆꯥꯔꯦ ꯀꯨꯏꯔꯦꯗ ꯆꯥꯛ ꯏꯁꯤꯡ ꯆꯥꯕ
ꯀꯔꯤ ꯏꯟꯖꯥꯡ ꯆꯥꯔꯕ
ꯁꯒꯣꯜ ꯍꯋꯥꯏ ꯊꯣꯡꯉꯦ ꯑꯗꯨꯗꯨꯒ ꯌꯦꯔꯨꯝ ꯈꯔ ꯉꯧꯔꯦ ꯑꯗꯒꯤ ꯍꯋꯥꯏꯖꯥꯔ ꯑꯃꯥ ꯃꯦꯠꯂꯦ
ꯎꯝ
ꯑꯩꯕꯨꯗꯤ ꯆꯥꯗꯦ ꯅꯥꯕꯅꯤꯅ ꯍꯋꯥꯏꯖꯥꯔꯒ ꯆꯥ ꯐꯪꯗꯦ
ꯎꯝ
ꯊꯕꯤꯖꯨ ꯑꯍꯥꯎ ꯑꯍꯥꯎꯕ ꯄꯨꯈꯠꯂꯛꯑꯦ ꯑꯅꯧ ꯑꯅꯧꯕ ꯑꯗꯨꯖꯨ ꯑꯝꯇ ꯆꯥ ꯐꯪꯗꯦ ꯑꯁ ꯆꯥꯅꯤꯡꯕꯅ
ꯍꯧꯖꯤꯛ ꯈꯔ ꯌꯨꯝꯒꯤ ꯊꯕꯤ ꯊꯥꯕꯗꯣ ꯑꯗꯨꯗꯣ ꯑꯩꯈꯣꯏꯒꯤ ꯈꯣꯏꯍꯤ ꯄꯨꯔꯛꯄ ꯈꯣꯏ ꯅꯠꯇꯕ
ꯑꯣ ꯑꯣ ꯃꯌꯥꯡ ꯀꯪꯕ ꯈꯣꯏꯗꯣ
ꯁꯝꯕꯜꯗꯒ ꯀꯩꯗꯒ ꯄꯨꯡꯂꯩ ꯂꯩꯕ ꯈꯣꯏ ꯑꯝ ꯂꯩꯗꯥꯏꯅꯦ
ꯑꯥ
ꯑꯗꯨꯒꯤ ꯈꯣꯏꯗꯨꯅꯅꯦ ꯆꯨꯞꯇꯅꯅꯦꯀꯣ ꯀꯩꯅꯣꯗꯣ ꯂꯧ ꯌꯥꯗ꯭ꯔꯦꯕ ꯊꯕꯤꯗꯣ
ꯎꯝ ꯑꯗꯣꯗꯣ ꯑꯗꯨꯒꯤ ꯈꯣꯏꯗꯣ
ꯎꯝ
ꯑꯗꯨꯒꯤ ꯍꯤꯗꯥꯛ ꯊꯣꯛꯄꯅꯦ ꯌꯥꯜꯂꯒ ꯊꯝꯃꯒ ꯑꯗꯨꯝ ꯁꯤꯖꯕꯅꯦ ꯃꯣꯏ
ꯑꯣ ꯑꯗꯨꯒꯤ ꯍꯤꯗꯥꯛꯇꯣ ꯏꯃꯥꯅꯅꯦ ꯕꯇꯜꯗꯣ ꯑꯗꯨꯗ ꯍꯨꯠꯇꯣꯛꯑꯦ ꯑꯗꯨꯒꯤ ꯍꯨꯠꯇꯣꯛꯑꯒ ꯑꯗꯨꯗ ꯍꯤꯗꯥꯛꯇꯣ ꯊꯤꯠꯂꯒ ꯀꯥꯞꯁꯜꯂꯦꯗꯅ ꯏꯁꯤꯡ ꯍꯥꯞꯄꯒ
ꯑꯦ ꯅꯠꯇꯦ
ꯍꯤꯗꯥꯛꯇꯣ ꯑꯈꯣꯏꯒꯤꯗꯤꯞ ꯑꯈꯣꯏꯒꯤ ꯀꯦꯛ ꯀꯦꯛ ꯃꯆꯥ ꯇꯔꯥ ꯄꯤꯕꯒꯤ ꯄꯤꯁ- ꯄꯤꯁꯇꯣ ꯈꯪꯉꯤꯗꯅ ꯑꯗꯨꯃꯥꯏꯅ ꯂꯥꯛꯑꯦ ꯑꯗꯨꯒ ꯕꯣꯇꯜ ꯑꯃꯗ ꯍꯥꯞꯄꯦ ꯄꯨꯔꯥ ꯗ꯭ꯔꯥꯏ ꯑꯣꯏꯅꯅꯤ ꯈꯣꯏ ꯏꯁꯤꯡ ꯀꯥꯌꯦꯝꯇ ꯌꯥꯎꯔꯣꯏ ꯑꯗꯨꯗꯨꯒ ꯃꯁꯥꯒꯤ ꯀꯦꯞꯁꯨ ꯌꯥꯎꯖꯔꯛꯑꯦꯕ ꯈꯣꯏꯗꯣ ꯆꯪꯉꯒ ꯁꯤꯔ ꯁꯤꯔ ꯇꯥꯟꯅꯕꯅꯦꯕ ꯀꯦꯞꯇꯨꯅꯥ
ꯑꯈꯣꯏꯗꯤ ꯑꯗꯨꯗꯣ ꯊꯝꯃꯦꯕ ꯐꯥꯖꯨ ꯌꯥꯝ ꯐꯩꯌꯦꯕ ꯈꯣꯏꯒꯥꯖꯦ ꯑꯈꯣꯏ ꯗꯥꯅ ꯀꯦꯞ ꯇꯥ ꯍꯥꯞꯆꯟꯗ꯭ꯔꯤꯉꯩꯗ ꯃꯀꯨꯗꯣ ꯈꯣꯛꯇꯣꯛꯑꯥꯒ ꯊꯝꯕꯗꯥꯅꯦ ꯍꯦꯛꯇꯥ ꯈꯣꯏ ꯃꯌꯥꯝꯗꯨꯅ ꯑꯣꯝꯃꯦꯌꯦ ꯑꯗꯨꯒꯥ ꯑꯥ ꯃꯥꯒꯤ ꯃꯥꯅꯝꯗꯨꯗꯥꯗꯤ ꯅꯨꯡꯗꯤ ꯅꯨꯡꯁꯤꯔꯒꯥ ꯃꯅꯝꯖꯦ ꯌꯥꯝ ꯅꯨꯡꯁꯤꯌꯦꯕ ꯈꯪꯕ꯭ꯔꯥ ꯑꯈꯣꯏꯒꯤ ꯎꯝ ꯗꯨꯛꯇꯥ ꯑꯥ ꯑꯈꯣꯏꯒꯤ ꯃꯌꯥꯡꯒꯤ ꯗꯨꯛꯇꯥ ꯃꯅꯝ ꯌꯥꯝ ꯅꯨꯡꯁꯤꯕ ꯆꯥꯕꯗ ꯍꯥꯎꯗꯧ ꯃꯥꯟꯕꯒ ꯍꯦꯛ ꯍꯦꯛ ꯊꯥꯅꯩꯗꯅ
ꯎꯝ
ꯑꯗꯨꯃꯥꯏꯟ ꯇꯧꯕ ꯃꯅꯝ ꯆꯦꯜꯂꯦꯕ ꯃꯥꯖꯦ ꯑꯗꯨ ꯈꯣꯏ ꯃꯌꯥꯝꯁꯦ ꯄꯥꯏꯁꯜꯂꯛꯑꯦꯗꯥꯅ ꯑꯗꯨꯒꯅꯦ ꯃꯅꯥꯛꯇꯨꯗ ꯂꯣꯏ ꯁꯤ ꯍꯥꯏꯁꯦ ꯑꯈꯣꯏ ꯗꯥꯅ ꯎꯝ ꯀꯩꯅꯣꯅꯦ ꯈꯣꯏ ꯃꯌꯥꯝꯁꯤꯕꯣꯅꯥ ꯇꯧꯔꯥꯒꯅꯦ ꯉꯥꯍꯥꯛ ꯂꯩꯔꯒꯥ ꯂꯣꯏ ꯕꯣꯝ ꯕꯣꯝ ꯇꯨꯔꯥ ꯁꯤ ꯍꯥꯏꯁꯦ ꯃꯅꯝꯗꯨꯗꯥꯅꯦ ꯅꯨꯡꯁꯤꯌꯦꯅꯥꯗꯤ ꯑꯦꯛꯇ꯭ꯔꯦꯛ ꯇꯣ ꯃꯅꯝ ꯅꯨꯡꯁꯤꯕꯥꯗꯨꯅ ꯑꯦꯇ꯭ꯔꯦꯛ ꯇꯧꯔꯦꯗꯥꯅ ꯑꯗꯨꯒ ꯃꯉꯣꯟꯗꯥ ꯃꯣꯏꯗꯥ ꯁꯤꯅꯕ ꯀꯩꯅꯣꯝ ꯍꯥꯞꯄ꯭ꯔꯥ ꯈꯪꯗꯦꯕ ꯑꯗꯨꯗꯨꯅ ꯑꯗꯨꯝ ꯁꯤꯕ꯫ ꯑꯗꯨꯃꯥꯏꯟ ꯇꯧꯋꯦ ꯑꯈꯣꯏꯁꯨ ꯈꯣꯏꯅ ꯆꯨꯞꯄ ꯌꯥꯎꯋꯦꯕ ꯑꯗꯨꯗꯨꯒꯤ
ꯑꯗꯨꯠ ꯑꯗꯨꯗꯣ ꯊꯝꯃꯦ ꯑꯁ ꯑꯈꯣꯏꯗꯤ ꯌꯣꯎ ꯀꯩꯅꯣꯃ ꯃꯅꯥꯛꯅꯤꯅ ꯒꯥꯔꯤ ꯃꯈꯣꯟ ꯃꯌꯥꯝꯁꯦ ꯄꯨꯔꯥ ꯁꯣꯔꯣꯛꯅꯤꯅ
ꯑꯩꯈꯣꯏꯗꯤ ꯑꯗꯨꯃꯥꯏ ꯇꯧꯗꯦꯌꯦ ꯏꯃꯥꯗꯨꯅꯥꯀꯣ ꯀꯃꯥꯏ ꯇꯧꯒꯦꯗꯥ ꯑꯥ ꯉꯁꯥꯏꯒꯤ ꯍꯤꯗꯥꯛ ꯃꯍꯤꯅꯦꯕꯥ ꯑꯈꯣꯏꯗꯣ
ꯎꯝ
ꯑꯗꯨꯗꯨꯒꯥ ꯁꯤꯔꯤꯟꯁ ꯇꯧꯔꯥꯒꯥ ꯑꯈꯣꯏ ꯕꯥꯇꯟ ꯍꯨꯠꯇꯣꯛꯈ꯭ꯔꯥꯕꯗꯣ ꯏꯁꯤꯡ ꯍꯥꯟꯖꯤꯜꯂꯦꯗꯥꯅ ꯍꯤꯗꯥꯛꯇꯣ ꯁꯤꯔꯤꯟꯁ ꯆꯤꯡꯉꯦꯗꯥꯅ ꯑꯗꯨꯒꯥ ꯀꯥꯞꯄꯥꯒꯅꯦ
ꯊꯧꯔꯤ ꯑꯥ ꯊꯥꯕꯤꯒꯤ ꯊꯒꯥꯏꯗꯣ ꯑꯗꯨꯗꯥ ꯌꯥꯜꯂꯥꯒ ꯊꯝꯃꯦꯕꯥ
ꯁꯒꯥꯏ ꯐꯥꯖꯅ ꯍꯥꯏꯌꯣ ꯊꯥꯒꯥꯏꯌꯦ
ꯃꯣꯏ ꯁꯒꯥꯏꯗꯨꯗꯥ ꯌꯥꯜꯂꯥ ꯊꯝꯃꯦ ꯑꯗꯨꯒ ꯌꯥꯜꯂꯥ ꯊꯝꯃ ꯃꯇꯨꯡꯗꯥ ꯉꯁꯥꯏꯒꯤ ꯈꯣꯏ ꯍꯧꯖꯤꯛꯀꯤ ꯊꯕꯤ ꯆꯨꯞꯄ ꯈꯣꯏꯗꯣ ꯑꯗꯨ ꯄꯥꯏꯔꯛꯑꯒꯅꯦ ꯃꯣꯏ ꯏꯁꯤꯡꯗꯨꯗ ꯀꯔꯤ ꯐ꯭ꯂꯦꯕꯔ ꯌꯥꯎꯕꯩꯅꯣ ꯈꯪꯗꯦꯕꯀꯣ
ꯎꯝ
ꯑꯗꯨꯗ ꯂꯣꯏ ꯆꯪꯉꯦ
ꯎꯝ ꯃꯅꯝ ꯅꯨꯡꯁꯤꯗꯕ꯭ꯔꯥ ꯍꯥꯏꯖꯦ ꯃꯅꯝ ꯅꯨꯡꯁꯤꯕ ꯑꯣꯏꯒꯗꯝꯅꯦ ꯑꯗꯨꯒꯨꯝꯕ
ꯃꯅꯝ ꯅꯨꯡꯁꯤꯕ ꯅꯨꯡꯁꯤꯗꯕꯥꯗꯤ ꯈꯪꯗ꯭ꯔꯦ ꯑꯗꯨꯒꯤ ꯃꯅꯨꯡꯗꯨꯗ ꯆꯪꯉꯦꯗꯅꯥ
ꯎꯝ
ꯑꯗꯨꯒ ꯈꯣꯏꯗꯣ ꯃꯅꯨꯡꯗꯅꯦ ꯃꯌꯥꯝ ꯇꯥꯔ ꯇꯥꯔ ꯁꯤꯕ ꯍꯥꯏꯇꯥꯔꯦ
ꯎꯝ ꯑꯩꯅ ꯍꯥꯏꯗꯨꯖꯨ ꯑꯗꯨꯃꯥꯏꯅꯅꯦꯕꯀꯣ ꯑꯗꯣ ꯈꯣꯏꯒꯤꯗꯨꯅ ꯃꯥꯍꯤ ꯑꯣꯏꯗꯦꯕ ꯈꯣꯏꯒꯤꯗꯨꯅ ꯑꯩꯅ ꯍꯥꯏꯖꯦ ꯈꯣꯏꯒꯤ ꯔꯨꯝ ꯐ꯭ꯔꯦꯁꯅꯔꯗ ꯖꯦꯜꯒꯤ ꯇꯥꯏꯞꯇ ꯇꯧꯕ ꯂꯥꯛꯏꯗꯅꯥ ꯫
ꯎꯝ
ꯑꯗꯨ ꯑꯗꯨꯃꯥꯏꯅ ꯑꯣꯏꯗꯣꯏꯕꯥ
ꯎꯝ
ꯑꯗꯨꯗꯤ ꯗꯨꯝ ꯈꯪ ꯑꯗꯨꯅ ꯍꯦꯟꯅ ꯀꯩꯅꯣ ꯇꯧꯋꯦꯅ ꯑꯗꯨꯅ ꯑꯌꯥꯝꯕ ꯂꯩꯅꯩ ꯃꯍꯤꯗꯨꯗꯤ ꯀꯥ ꯍꯦꯟ ꯁꯤꯖꯤꯟꯅꯗꯦ ꯑꯈꯣꯏ ꯁꯤꯗꯥ ꯎꯁꯨ ꯎꯗꯦ
ꯈꯪꯗꯦ
ꯃꯔꯛ ꯃꯔꯛ ꯑꯃ ꯇꯠꯂꯨꯔꯕꯅꯦꯕꯀꯣ ꯑꯗꯨꯗꯣ
ꯑꯥ
ꯂꯥꯛꯈꯤ ꯂꯥꯛꯎꯗ꯭ꯔꯕꯅꯦꯕ ꯍꯟꯗꯛ ꯑꯃꯨꯛ ꯂꯥꯛꯑꯦ
ꯑꯣ ꯏꯃꯥ ꯍꯣꯏꯗꯤ ꯍꯜꯂꯛꯇ꯭ꯔꯤꯕꯣ ꯍꯤꯡꯒꯣꯟꯗꯒꯤ
ꯍꯜꯂꯛ ꯑꯦ ꯄꯣꯊꯥꯅꯔꯤ
ꯆꯥꯛ ꯏꯁꯤꯡ ꯂꯣꯏ ꯎꯅꯔꯕꯣ
ꯎꯝ ꯆꯥꯛ ꯏꯁꯤꯡ ꯂꯣꯏ ꯆꯥꯟꯅꯒꯔ꯭ꯦ
ꯑꯈꯣꯏ ꯕꯥꯗꯤ ꯆꯥꯛ ꯆꯥꯕ ꯀꯔꯛꯑꯃꯒ ꯑꯃꯨꯛ ꯆꯠꯈ꯭ꯔ ꯑꯩꯈꯣꯏ ꯃꯥ ꯍꯣꯏ ꯊꯥꯔꯛꯏꯅꯦ ꯑꯥꯗ ꯊꯕꯤ ꯃꯌꯥꯝ ꯍꯦꯞꯄꯒꯤ ꯕꯦꯂꯦꯟꯗ꯭ꯔꯤꯖꯨ ꯍꯦꯛꯄ ꯂꯣꯏꯔꯝꯗ꯭ꯔꯤꯡ ꯑꯩꯈꯣꯏ ꯃꯥ ꯉꯥꯏꯍꯥꯛꯂꯩ ꯆꯠꯂꯅꯤ ꯑꯃꯨꯛ ꯊꯕꯤ ꯀꯦꯖꯤ ꯆꯧꯉꯥꯃꯨꯛ ꯍꯦꯛꯏ ꯇꯥꯡꯕꯤꯔꯗꯤ ꯐꯗꯧꯕ ꯇꯥꯡꯕꯤꯗꯦ ꯄꯣꯠꯁꯨ
ꯈꯃꯦꯟ ꯀꯦꯖꯤ ꯍꯥꯏꯔꯣ
ꯈꯃꯦꯟ ꯁꯤꯟꯕꯗꯤ ꯀꯦꯖꯤ ꯀꯌꯥ ꯍꯦꯛ ꯍꯦꯛꯄꯅꯣ ꯈꯪꯗꯤꯌꯦ ꯊꯕꯤꯗꯤ ꯀꯦꯖꯤ ꯆꯧꯉꯥ ꯍꯦꯛꯑꯦꯕꯥ
ꯈꯥꯃꯦꯟ ꯑꯁꯤꯟꯕ ꯄꯥꯟꯕ꯭ꯔꯣ ꯅꯣꯏꯗ
ꯄꯥꯜꯂꯦ ꯍꯦꯛꯄ ꯍꯧꯔꯦ ꯍꯥꯏꯕꯅꯤ ꯈꯔ ꯈꯔ ꯑꯗꯣ ꯀꯌꯥꯝ ꯍꯦꯛꯏꯅꯣ ꯀꯃꯥꯏꯅ ꯇꯧꯕꯅꯣꯗꯤ ꯈꯪꯗꯦ
ꯍꯥꯏꯗꯤ ꯑꯩꯖꯨ ꯅꯥꯕꯅꯤꯅ ꯑꯈꯣꯏ ꯃꯥꯅ ꯈꯥꯃꯦꯟ ꯁꯤꯟꯕꯒ ꯑꯝꯇ ꯄꯨꯈꯠꯂꯛꯇꯦꯕ ꯆꯥꯅꯕ
ꯅꯁꯥꯗꯨꯕꯣ ꯈꯔ ꯐꯠꯇ꯭ꯔꯤꯕꯣ ꯅꯥꯕꯗꯣ
ꯉꯔꯥꯡꯗꯤ ꯀꯩꯝ ꯇꯧꯗꯝꯅꯦ ꯉꯁꯤꯗꯤ ꯑꯃꯨꯛ ꯏꯁꯥꯁꯦ ꯏꯊꯤꯟ ꯊꯤꯟꯗꯣꯛꯄꯩ ꯇꯥꯥꯏꯞꯇ ꯇꯧꯔꯒꯅꯦ ꯍꯧꯖꯤꯛ ꯈꯪꯗꯦ ꯉꯍꯥꯛ ꯇꯤꯡꯊꯣꯛ ꯀꯣꯛꯀꯖꯦ ꯌꯪ ꯌꯪ ꯂꯥꯎꯔꯒ ꯅꯥꯛ ꯀꯣꯡꯒꯖꯦ ꯉꯪꯉꯦꯕ
ꯂꯣꯛ ꯇꯧꯔꯝꯗꯥꯏꯒꯤ ꯇꯧꯔꯤꯖꯥꯠꯂꯣ
ꯂꯣꯛꯇꯣ ꯇꯧꯕ꯭ꯔ ꯍꯥꯏꯁꯨ ꯇꯧꯗꯦ ꯏꯃ꯭ꯌꯨꯟ ꯁꯤꯁꯇꯦꯝꯒꯁꯦ ꯁꯣ ꯑꯣꯜꯂꯕ꯭ꯔꯥꯥ ꯈꯪꯗꯦ
ꯋꯦꯗꯔ ꯆꯦꯟꯖ ꯇꯧꯔꯛꯄꯁꯤꯗ ꯍꯛꯆꯥꯡꯗꯣ ꯅꯥꯒꯦ ꯇꯧꯔꯛꯏꯖꯥꯠꯂ
ꯎꯝ
ꯍꯧꯖꯤꯛꯁꯦ ꯂꯣꯛ ꯀꯩꯀꯥꯗꯤ ꯌꯥꯝ ꯇꯧꯅꯕꯅꯦ ꯑꯉꯥꯡꯗꯒꯤ ꯀꯔꯤꯗꯒꯤ ꯃꯁꯥ ꯁꯥꯒꯠꯂꯒ ꯀꯣ ꯈꯣꯏꯒꯤ ꯃꯁꯥꯗ ꯍꯩꯅꯗꯕꯤꯗ ꯄꯪꯀꯞꯇꯒ ꯀꯞꯄꯒ ꯆꯥꯕ ꯇꯨꯝꯗꯕꯒꯤ ꯏꯁꯇꯥꯏꯜꯗ ꯍꯥꯏꯗꯣꯏꯔꯥ ꯑꯣꯕꯤ ꯈꯣꯠꯄꯤ ꯇꯧꯕꯤꯗꯣ ꯑꯗꯨ ꯌꯥꯝ ꯇꯧꯅꯕ ꯃꯇꯝꯅꯤ
ꯎꯝ
ꯅꯨꯄꯤ ꯃꯆꯥꯗꯨꯗꯤ ꯂꯩꯇ꯭ꯔꯣ ꯅꯪ ꯅꯥꯛꯇ
ꯂꯩꯇꯦ ꯅꯨꯄꯤ ꯃꯆꯥꯗꯣ ꯆꯠꯈ꯭ꯔꯦ ꯃꯅꯥꯎꯄꯥꯒ ꯁꯥꯟꯅꯕꯅꯦꯅ
ꯉꯁꯥꯏ ꯑꯩꯉꯣꯟꯗ ꯚꯤꯗꯤꯑꯣ ꯀꯣꯜ ꯇꯧꯔꯒ ꯃꯥꯅ ꯇꯧꯕ ꯃꯌꯥꯝꯁꯦ ꯃꯥꯅ ꯐꯣꯟꯗꯣ ꯄꯨꯔ ꯆꯠꯈꯤꯕ꯭ꯔꯣ
ꯎꯝ ꯆꯠꯈꯤꯕꯅꯦ
ꯑꯣ ꯃꯌꯨꯝꯗ ꯑꯩꯅ ꯅꯪꯒꯤ ꯁꯥꯏꯀꯜ ꯀꯅꯥꯅ ꯂꯩꯔꯛꯏ ꯍꯪꯕ
ꯎꯝ
ꯑꯩꯅ ꯂꯩꯒꯤꯕꯅꯦ ꯍꯥꯏꯕ
ꯎꯝ
ꯑꯗꯨ ꯅꯠꯇꯦ ꯇꯣꯟꯗꯣꯟꯅ ꯂꯩꯔꯛꯄꯅꯤꯌꯦ ꯑꯩꯅ ꯅꯠꯇꯦꯅꯦ ꯑꯩꯅ ꯂꯩꯕꯅꯤꯅꯦꯅ ꯍꯥꯏꯕ ꯑꯗꯒꯤꯗꯤ ꯅꯠꯇꯦ ꯅꯪ ꯑꯗꯨ ꯅꯪ ꯁꯥꯏꯀꯜꯗꯣ ꯌꯦꯡꯒꯦ ꯆꯠꯂꯣꯅ ꯍꯥꯏꯕꯀꯣ ꯑꯩꯅ